ꯁꯨꯝ ꯃꯤꯅꯤꯠ ꯇꯔꯥ ꯇꯔꯥ ꯇꯔꯥ ꯑꯃ ꯍꯧꯔꯦꯟ ꯑꯃꯨꯛ ꯁꯅꯁꯦ ꯑꯩ ꯊꯕꯛ ꯆꯠꯇꯣꯏꯅꯤ ꯉꯝꯃꯔꯣꯏ
ꯁꯤꯅ ꯂꯣꯏꯔꯁꯤ ꯁꯤ ꯇꯔꯥ ꯁꯥꯟꯅꯔꯒ ꯍꯥꯏꯕ
ꯗꯨꯛ ꯌꯦ ꯖꯦꯀꯥ ꯍꯥꯏꯖꯜꯂꯦ
ꯎꯝ ꯍꯨꯏ ꯁꯥꯏꯍꯦ ꯍꯨꯃꯥꯡ ꯁꯧꯕꯅ ꯂꯣꯏꯔꯦꯍꯦ ꯄꯥꯏꯌꯨꯀꯣ ꯑꯩ ꯅꯥꯗ ꯊꯝꯃꯣꯅ ꯋꯥꯗꯨ ꯉꯥꯡꯉꯛꯀꯦ ꯀꯩꯅꯣ ꯑꯣ ꯐꯦꯡꯒꯦ ꯇꯞꯄꯦꯕ ꯁꯤꯁꯤꯗꯤ ꯌꯥꯝꯅ ꯀꯩꯅꯣ ꯇꯧꯕꯁꯨ ꯌꯥꯗꯦ
ꯍꯨ ꯀꯥꯎꯁꯅꯤ
ꯗꯤꯌꯥꯗꯦ
ꯆꯤꯟꯗ ꯄꯜꯂꯕ ꯊꯥꯗꯨꯁꯨ ꯌꯦꯡꯉꯦ ꯑꯩꯗꯤ ꯉꯔꯥꯡꯗꯩ ꯌꯦꯡꯕ ꯁꯨꯝ ꯆꯥꯛ ꯆꯥꯕꯗ ꯒꯨꯝꯕ ꯑꯩ ꯌꯦꯡꯉꯤ ꯐꯣꯟꯁꯤꯅ ꯑꯗꯒꯤ ꯊꯕꯛ ꯇꯧꯕꯗꯨꯒꯨꯝꯕ ꯊꯑꯣꯣꯏꯅꯒꯗꯤ ꯐꯤꯅꯝ ꯌꯦꯡꯕꯗꯣ ꯇꯜꯂꯦꯕ ꯇꯨꯝꯕꯒ ꯆꯪꯉꯀꯥꯟꯗ ꯑꯁ ꯅꯣꯛꯅꯤꯡꯉꯕ ꯑꯩꯗꯤ ꯉꯁꯥꯏ ꯏꯁꯤꯡ ꯂꯨꯝꯃꯤꯉꯩꯁꯤꯗ ꯌꯦꯡꯉꯤ ꯉꯍ ꯇꯤꯜꯍꯧ ꯆꯅꯝ ꯁꯦꯝꯕꯩꯁꯤꯗꯤ
ꯆꯉꯣ ꯇꯄ
ꯁꯥꯗꯥꯗꯅꯒ ꯇꯧꯕ ꯑꯗꯒꯤ ꯄꯥꯏꯜꯂꯩꯗꯤꯅꯪ ꯇꯧꯕꯅꯦ ꯅꯣꯛꯅꯤꯡꯕꯁꯦ ꯌꯦꯉ ꯀꯛꯅꯤꯡꯕꯅꯦꯕ ꯌꯥꯝꯅ ꯈꯪꯗ꯭ꯔꯣ ꯅꯗꯛ ꯅꯝꯗ ꯍꯥꯥ
ꯎꯝ
ꯎꯝ ꯂꯩꯦꯆꯤꯟꯗ ꯄꯜꯂꯕ ꯊꯥꯖꯗ ꯈꯪꯗ꯭ꯔꯣ ꯈꯪꯉꯦꯍꯦ ꯌꯦꯡꯉꯣ ꯑꯗꯨꯗ ꯑꯃꯨꯛ ꯀ ꯅꯅꯤꯡꯕꯅꯦ ꯅꯤꯦ ꯇꯣꯔ ꯑꯩ
ꯁꯗꯥꯗ ꯁꯨꯃꯒ ꯂꯥꯛꯄ ꯑꯃ ꯂꯩꯔꯦ ꯎꯟꯅꯟꯅꯕꯗꯣ ꯇꯥꯗꯒ ꯋꯥꯔꯤ ꯁꯥꯟꯅꯕꯗꯣ ꯈꯪꯗ꯭ꯔꯣꯅ
ꯀꯔꯤ ꯋꯥꯔꯤ ꯇꯔ ꯠꯇꯨꯗꯤꯗ꯭ꯔꯝ ꯁꯅ ꯁꯅꯔ ꯌꯥ
ꯃꯠꯇꯦ
ꯍꯥ ꯑꯩꯒꯤ ꯃꯍꯤꯁꯤꯅ ꯀꯔꯝꯅ ꯀꯟꯊꯔꯛꯇꯣꯔꯤꯦ
ꯑꯩꯈꯣꯏ ꯍꯧꯖꯤꯖꯤꯛ ꯁꯛꯇꯥꯡꯗꯣ ꯅꯨꯡꯁꯤꯔꯣꯏꯗ꯭ꯔꯗꯤ ꯁꯨꯅꯤꯡꯕꯅ ꯂꯣꯏꯔꯦ
ꯍꯖꯔꯥ
ꯨꯁꯤꯗꯦ ꯣꯏꯁꯨ
ꯎ
ꯌꯥꯝꯝꯅ ꯔꯝ ꯍ ꯀꯅꯤ ꯀꯦ ꯁꯤꯅꯦꯕꯅꯦ
ꯎꯝ
ꯃꯣꯝꯅꯤꯒꯤ
ꯎꯝ ꯍꯣꯏ ꯑ ꯑ
ꯆꯩꯅꯥ
ꯅꯨꯄꯥ ꯊꯤꯖꯤꯜꯂꯤꯕ
ꯍꯥꯥ
ꯅꯨꯄꯥ ꯊꯤ ꯆꯠꯂꯛꯦꯑꯕ ꯑꯩꯈꯣꯏ ꯍꯣꯏꯗꯣ ꯌꯥꯝ ꯈꯠꯂꯦꯕ
ꯂꯩ ꯄ
ꯃꯤ ꯂꯩ ꯀꯥꯏꯅꯤꯅ ꯂꯣꯏ ꯍꯥꯏꯔꯦ
ꯁ
ꯎꯝ ꯈꯦ ꯈꯦꯅ ꯈꯔꯤ
ꯇꯥꯝ ꯍꯅꯦꯕ
ꯑꯦ ꯑꯅꯤ ꯈꯂꯛꯗ
ꯎꯝ
ꯍ ꯈꯂꯄꯒꯗꯦ
ꯄꯤꯁ ꯏꯪꯈꯠꯂꯛꯏꯕ
ꯏꯈꯜꯂꯛꯄꯅꯦ ꯃꯣꯏꯗꯤꯦꯗꯣ
ꯎꯝ
ꯏꯔꯪꯈꯔꯎ ꯌꯥꯝꯕ ꯑꯦ ꯅ ꯍꯧ ꯃꯣꯏ ꯔꯕꯅꯤ ꯔꯦ ꯑꯦ ꯃꯆꯥ ꯑꯃ ꯈꯔ ꯆꯥꯎꯕꯁꯨ ꯃꯣꯠꯅꯩ ꯅꯝꯖꯔꯤꯒꯦꯗꯝ ꯃꯣꯏꯗ ꯑꯗꯨꯝ
ꯉꯅꯥꯎꯄꯤꯦꯗꯤ ꯐꯖꯅ ꯆꯠꯃꯤꯟꯅꯔꯤꯕꯣꯃꯣ
ꯆꯃꯤꯅꯕ ꯆꯃꯤꯅꯗꯃꯦ ꯑ
ꯏ ꯑꯃꯣꯏ ꯉꯥꯎꯏꯤ ꯐꯔꯤ ꯇꯧꯅꯤ ꯐꯖꯅ ꯑꯗꯨꯝ ꯅꯕꯥꯟꯒꯤ ꯈꯔꯒꯤꯅꯤ ꯂꯩꯀꯥꯟꯗꯁꯨ ꯆꯠꯅ ꯌꯥ ꯅ ꯂꯥꯏꯅꯤꯡꯗꯨꯒꯤ ꯏꯁꯄꯤꯠꯇꯨꯕꯨ ꯑꯗꯨꯝ ꯌꯥꯝ ꯊꯨꯖꯤꯜꯂꯤꯗꯨ ꯀꯩꯒꯤꯅꯣ ꯁꯥꯡꯉꯅꯤꯅꯦꯔꯣ
ꯑꯁꯨꯒꯣꯏ ꯆ ꯆꯠꯂꯒ ꯏꯆꯤꯟꯇ ꯊꯨꯖꯤꯟꯕꯩꯅꯦꯍ ꯑꯗꯨꯃꯥꯏꯅ ꯊꯣꯡꯒꯦ
ꯑꯗꯨꯅꯦ ꯍꯥꯏꯁꯦ ꯑꯩꯅ ꯍꯥꯏꯁꯦ ꯁꯥꯡꯉꯅꯤꯅ ꯊꯨꯖꯤꯟꯕꯩꯅ ꯍꯥꯏꯁꯦ ꯖ ꯑꯩ ꯀꯔꯤ ꯑꯋꯥꯡꯕꯤ ꯁꯥꯗ꯭ꯔꯦ ꯈꯨꯅꯤꯡ ꯑꯋꯥꯡꯕꯤ ꯑꯃ ꯇꯣꯡꯁꯤꯜꯂꯒ
ꯑꯣ ꯄꯒ ꯋꯥ ꯑꯩꯈꯣꯏ ꯑ ꯁꯟꯒꯤꯗꯒꯗꯣ ꯑꯁ ꯃꯤꯅ ꯑꯩꯅ ꯋꯥꯡꯉꯦ ꯆꯥꯎ ꯆꯥꯎꯋꯦꯅ ꯍꯥꯏꯔꯤꯕꯣꯅꯦ
ꯄꯤ ꯑꯦꯝ ꯎꯝ ꯅꯪ ꯉꯒꯥ ꯑꯩꯒꯩꯁ ꯀꯅꯥ ꯋꯥꯡꯉꯤ ꯗꯩꯗ ꯑꯋꯥꯡ ꯊꯣꯡꯉꯀꯥꯟꯗ ꯋꯥꯗ꯭ꯔꯥꯟꯕꯅꯦ ꯗꯤ ꯌꯥꯝ ꯅꯦꯝꯃꯨꯕ ꯅꯠꯇꯕꯅꯤꯅꯅꯦ
ꯊꯣꯛꯂꯛꯑꯀꯥꯟꯗ ꯑꯩꯈꯣꯏꯁꯦ ꯑꯗꯨꯝ ꯃꯤꯅ ꯆꯥꯎꯕ ꯃꯥꯜꯂꯦꯕ
ꯅꯣꯏ ꯇꯛꯀ ꯇꯥꯔꯦ ꯈꯜꯗꯣ ꯀꯥꯕꯅꯦꯕ ꯑꯗꯨꯅꯦ ꯑꯩꯈꯣꯏ ꯑꯋꯥꯡꯕꯤ ꯇꯣꯡꯉꯀꯥꯟꯗ ꯁꯠ ꯂꯥꯎꯅꯦ ꯑꯗꯨꯅ ꯑꯩꯁꯨ ꯆꯨꯝꯅꯕꯗ ꯄꯤꯛꯑꯝꯒꯅꯤꯕ ꯃꯤꯔꯛ ꯊꯣꯛꯑꯀꯥꯟꯗ ꯑꯗꯨꯃꯥꯏꯅ ꯈꯨꯅꯦꯛ ꯋꯥꯡꯕꯤꯒ ꯇꯣꯡꯉꯀꯥꯟꯗ ꯁꯥꯔꯤ ꯁꯦꯠꯁꯤꯠꯂꯛꯀꯥꯟꯗ ꯈꯣꯛ ꯂꯥꯎꯅ ꯋꯥꯡꯈꯠꯈꯤꯑꯕ ꯑꯗꯒꯤ ꯈꯪꯗꯦ ꯑꯗꯣ ꯂꯥꯏ ꯍꯔꯥꯎꯕꯖꯒꯣꯏ ꯁꯥꯕꯅꯉꯥꯏ ꯑ ꯀꯩꯅꯣ ꯐꯤ ꯐꯤ ꯈꯪꯗꯦ ꯈꯜꯗꯣ ꯅꯣꯏ ꯇꯛ ꯏꯁꯥꯗ ꯊꯥꯕꯩꯅꯤ ꯈꯪꯗꯦ ꯈꯜ ꯇꯛꯀꯥꯏꯕ ꯅꯦꯝꯃꯁꯨ ꯎꯝ ꯇ ꯋꯥꯒ ꯁꯨ ꯂ ꯀ ꯃꯌꯥꯝ ꯋꯥꯡ ꯆꯥꯎꯕ ꯅꯠꯇ꯭ꯔꯁꯨ ꯈꯤꯇꯪ ꯀꯣꯁꯤꯅ ꯍꯦꯟꯅꯃꯕꯨꯗꯤ ꯊꯃꯣꯏꯁꯦ
ꯌꯥꯔ
ꯣ ꯀꯔꯤ ꯀꯅꯥꯅ ꯊꯥꯕꯤ ꯆꯥꯕꯩꯅꯣ ꯁꯤꯕꯨ ꯆꯤꯛꯑꯒ ꯊꯝꯃꯅꯣꯣ ꯇꯨꯒꯖꯥ ꯆꯩꯅꯉꯒꯅꯤ ꯊꯕꯤꯁꯤꯕꯨ ꯊꯥꯡꯅ ꯈꯔ ꯁꯣꯏꯕꯁꯨ ꯅꯠꯇꯦ ꯌꯥꯅꯤꯁ ꯑ ꯍꯧꯕ ꯐꯤꯁꯅꯤ ꯌꯥꯎꯁꯤꯟꯅꯒꯦ
ꯌꯦꯧꯅꯦ ꯁꯤꯕꯨ ꯈꯨꯃ ꯑꯁꯤꯧꯒꯅꯦ
ꯥꯏꯕꯕꯨ ꯁꯣꯏꯗ꯭ꯔꯨꯅꯤ ꯆꯤꯊꯕꯤꯁꯤꯕꯨꯨ ꯀꯅꯥꯅ ꯆꯤꯛꯄꯅꯣ ꯊꯕꯤ ꯊꯣꯏꯗꯣꯛꯈ꯭ꯔꯒ ꯕꯕꯥꯒꯤ ꯑꯗꯨꯝ ꯁꯣꯏꯕ ꯌꯥꯗꯔꯣ ꯐ ꯁꯪꯀꯣ ꯂ ꯅꯠꯇ꯭ꯔꯣ ꯊꯦꯛꯄ ꯃꯥꯟꯗꯦꯅ ꯑꯩ ꯈꯪꯗꯦ ꯐ ꯊꯥꯃꯦꯁꯤ ꯑꯇꯣꯞꯄ ꯑꯅꯧꯕ ꯑꯃ ꯁꯣꯏꯔꯦ ꯊꯕꯤꯖꯤꯕꯨ ꯆꯤꯛꯑꯒ ꯊꯥꯡꯉꯨꯏꯖꯦ ꯇꯨꯀꯨꯠꯆꯩꯌꯦ ꯌꯥꯝ
ꯑꯇꯩ ꯑꯩꯅ ꯌꯥꯎꯕꯒꯤ ꯗꯤ ꯈꯨꯌꯥꯝꯃꯝꯅꯦ ꯑꯥꯎ ꯐꯥꯎꯖꯗꯕ ꯋꯥꯅꯤ ꯑꯇꯩ ꯑꯩꯅ ꯌꯥꯎꯕꯒꯤ ꯕꯁꯦ ꯈꯨꯌꯥꯝꯝꯅꯦ
ꯀꯔꯤ ꯍꯟꯁꯨ ꯑꯇ ꯐꯥꯎꯋꯦꯕ ꯑꯃꯛꯇ ꯐꯥꯎꯗꯕꯅꯦ ꯑꯩꯁꯨ ꯌꯥꯎꯕ ꯌꯥꯎꯋ ꯌꯥꯎ ꯑꯣꯏꯗ꯭ꯔꯦꯅ
ꯐꯥꯎꯕ ꯌꯥꯎꯋꯦꯃꯤ
ꯅꯪ ꯐꯥꯎꯔꯕ꯭ꯔꯥ
ꯑꯩꯥꯎ ꯍꯦ
ꯅꯣꯏꯈꯣꯏꯗꯥꯎꯔꯒ ꯐꯥꯎꯕ ꯅꯠꯇꯦ ꯑꯩꯅ ꯌꯥꯎꯕ ꯌꯥꯕ ꯌꯥꯎꯔꯝꯃꯒ ꯄꯔꯦꯟ ꯊꯝꯃ
ꯀꯔꯤ ꯐꯥꯎꯗꯔꯕ
ꯅ ꯅ ꯃꯔꯣꯃ ꯑꯗꯨꯅꯤ ꯑꯦꯇꯦꯁꯃꯦꯟ ꯄꯪꯊꯅ ꯊꯥꯖꯤꯜꯂꯛꯑꯦ ꯐꯣꯟ ꯑꯁꯤꯗ
ꯑꯣ ꯁꯔꯦ
ꯃꯦꯁꯦꯟꯖꯔ ꯀꯗꯤ ꯅꯤꯡꯅꯨꯡꯁꯤꯡꯉꯉ ꯌꯦꯡꯉꯨꯔꯣꯏ ꯃꯦꯁꯦꯖ ꯂꯥꯛꯑꯦꯅ ꯑꯗꯨ ꯇꯧ ꯑꯣꯏꯔꯝꯕ
ꯑꯜ ꯍꯖꯅ ꯊꯖ
ꯎꯝ
ꯌꯦꯟꯗꯅꯦ ꯐꯖꯕ ꯁꯅꯥꯔꯗꯤ ꯐꯖꯕ ꯈꯨꯗꯣꯡꯄꯗꯤ ꯆꯪꯅꯤꯡꯟꯈ꯭ꯔꯅꯒꯁ ꯌꯥꯏ ꯑꯗꯨꯈꯤꯗꯧ ꯃꯥꯂ
ꯄꯩꯁꯥ ꯇꯨꯡꯁꯤꯜꯂꯒ ꯔꯥꯅꯤ ꯁꯨꯠꯀ ꯂꯩꯅꯕ ꯇꯧꯖꯍꯧ
ꯑꯔꯤ ꯂꯩꯇ
ꯃꯦ ꯑꯗꯨ ꯑꯗꯨꯕꯨꯗꯤꯅ ꯅꯨꯄꯥꯅ ꯍꯥꯏ ꯄ ꯅꯨꯄꯥ ꯃꯌ ꯅ ꯂꯧ ꯅꯕ ꯑꯗꯨ ꯅꯠꯇ꯭ꯔꯁꯨ ꯐꯅꯦꯛ ꯐꯤ ꯂꯩꯖꯍꯧ ꯁꯅꯥ ꯁꯥꯖꯍꯧ ꯑꯣ ꯍꯌꯦꯡ ꯍꯏ ꯌꯥꯝ ꯅꯨꯡꯉꯥꯏꯇꯕꯅꯤ
ꯍꯥꯏꯅ
ꯑꯩꯁꯨ ꯍꯥꯟꯅꯥꯟꯗꯤ ꯌꯦꯡꯉꯣ ꯑꯉꯥꯡꯒ ꯑꯣꯏꯔꯦ ꯈꯪꯗꯕꯤ ꯄꯪꯉꯒ ꯄꯥꯜꯂꯦ ꯅꯇꯩꯩ ꯌꯥꯕꯟꯗ ꯍꯧꯗ ꯐꯕꯤꯖꯅ ꯑꯥꯛꯄꯤ ꯑꯝꯇ ꯑ ꯀꯔꯤ ꯐꯤ ꯂꯩꯔꯛꯎꯒꯦ ꯅꯪ ꯀꯩ ꯄꯥ ꯐꯤꯗꯣ ꯑꯗꯨ ꯃꯆꯨ ꯂꯩꯕꯤꯔꯛꯑꯣ ꯍꯥꯏꯗꯨꯒ ꯑꯞ ꯄꯣꯠꯂꯛꯀꯤ ꯂꯨꯄꯥ ꯌꯦꯡꯃꯣꯏ ꯂꯩꯔꯦ ꯆꯅꯤ ꯆꯅꯤ ꯌꯥꯡꯈꯩ ꯄꯤꯕ ꯉꯥꯛꯇ ꯉꯍꯥꯥꯛꯇ ꯆꯥꯗꯕ ꯆꯠꯊꯣꯛ ꯈꯣꯠꯇꯣꯛꯄꯅ ꯏꯟꯗꯤꯦ ꯐꯤꯁꯨ ꯑꯃꯠꯇ ꯅꯠꯇꯕ
ꯑ
ꯑꯗꯩ ꯏꯃꯥꯅ ꯃꯁꯂꯥꯏ ꯂꯩꯔꯦ ꯃꯁꯂꯥꯏꯗꯨ ꯅꯥꯞ ꯆꯥꯗꯕꯗꯨꯁꯨ ꯏꯟꯅꯗ꯭ꯔꯤꯗꯤ ꯑꯝꯇ ꯑꯍꯣꯕ ꯂꯩ ꯂꯣ ꯌꯥꯝꯃꯦ ꯍꯥꯏꯕꯒꯤ ꯋꯥꯈꯜꯂꯣꯟꯌꯣ ꯑꯗꯨꯅꯦ ꯌꯥꯝꯃꯦꯗꯤ ꯍꯥꯏꯕ ꯅꯥꯇꯩ ꯆꯥꯕ ꯑꯗꯤ ꯑꯃꯠꯇ ꯌꯥꯎꯔꯛꯇ ꯌꯦꯡꯉꯣ ꯉꯍꯛꯄꯤ ꯀꯩꯅꯣ ꯑꯃꯠꯇ ꯌꯥꯎꯕ ꯅꯠꯇꯦ ꯆꯠꯊꯣꯛꯑꯀꯥꯟꯗ ꯏ ꯆꯥꯗ꯭ꯔꯦ ꯍꯩꯇ꯭ꯔꯦ ꯈꯪꯗ꯭ꯔꯦ ꯑꯗꯨꯝ ꯑꯣꯏꯅ ꯄꯤꯔꯛꯏ ꯈꯔ ꯑꯉꯥꯡ ꯑꯣꯏꯔꯝ ꯄꯪꯉꯝꯝ
ꯑꯗꯨ ꯄꯤꯔꯩꯗꯣ ꯌꯥꯔꯕꯅꯦ ꯁꯣꯅ ꯁꯤꯤꯜꯂꯛꯄꯗꯤ ꯂꯤꯛꯄ ꯃꯥꯂꯗꯤ ꯋꯥꯉꯒ
ꯁꯤꯗ ꯑꯗꯨ ꯊꯣꯛꯇꯅꯕ ꯑꯣ ꯅꯪꯒꯤ ꯇꯧꯖꯍꯧ ꯍꯥꯏꯕ ꯑꯩ ꯀꯩꯁꯨ ꯄꯦꯟꯗꯕ ꯑꯗꯨꯗ ꯂꯩꯇꯦ ꯍꯥꯏꯗꯤ ꯍꯧꯈ꯭ꯔꯦ ꯂꯣꯏꯈ꯭ꯔꯦ
ꯃꯥꯅꯦ
ꯑ ꯅꯪꯒꯤ ꯑꯗꯨ ꯊꯣꯛꯇꯅꯕ ꯇꯧꯖꯧ ꯍꯥꯏꯕꯃ
ꯇꯧꯒꯗ ꯇꯧꯒꯗ
ꯑꯩꯣꯏ ꯕꯥꯅꯅꯦ ꯐꯅꯩꯥꯎ ꯆꯠꯅꯗꯕꯅꯤ ꯁꯤꯕꯅꯦ ꯇꯧ꯭ꯔ ꯄꯣꯅꯤ ꯃꯥꯒꯤ
ꯀꯅꯥ ꯀꯃꯥꯏ ꯑꯗꯨ ꯑ ꯍ
ꯑꯩ ꯊꯝꯃꯒꯦ ꯍꯣꯔꯦꯟꯨ ꯍꯥꯏꯔꯛꯒꯦ
ꯀꯣ ꯊꯃꯦ ꯊꯃꯦ ꯎꯝ